ꯑ ꯇꯥꯏꯌꯦ ꯀꯔꯤ ꯇꯧꯔꯕꯣ ꯀꯔꯤ ꯇꯧꯔꯒ ꯂꯩꯕ꯭ꯔꯣ
ꯍ ꯄꯒ ꯂꯩꯌꯦꯦ
ꯊꯃꯛ ꯁꯨꯗ꯭ꯔꯣ
ꯊꯕꯁ ꯎꯨꯟꯒꯥꯏꯦ
ꯑꯩꯗꯤ ꯑꯉꯥꯡꯁꯤꯡ ꯀꯣꯠꯆꯤꯡ ꯇꯧꯔꯒ ꯍꯧꯖꯤꯛ ꯈꯛꯇ ꯊꯥꯗꯣꯛꯈꯤꯗ ꯉꯥꯏꯔꯤꯌꯦ
ꯑꯁ ꯌꯥꯝ ꯂꯦꯝꯃꯤꯀꯣ
ꯑꯁ ꯂꯦꯝꯗꯦ ꯋꯥꯏꯍꯦ ꯑꯉꯥꯡ ꯑꯩ ꯉꯁꯤꯗ ꯃꯣꯏ ꯁ꯭ꯀꯨꯜ ꯍꯣꯂꯤꯗꯦ ꯊꯥꯏ ꯍꯥꯏꯕꯀꯣ ꯑꯉꯥꯡꯁꯤꯡꯗꯣ ꯑꯩꯅ ꯀꯣꯆꯤꯡ ꯇꯧꯕꯤꯕ ꯈꯔ ꯁꯥꯡꯅ ꯃꯇꯝꯗꯣ ꯁ꯭ꯀꯨꯜ ꯆꯠꯂꯣꯏꯗꯕꯅꯤꯅꯀꯣ
ꯎꯝ
ꯑꯉꯥꯡꯁꯤꯡ ꯑꯩꯅ ꯇꯝꯕꯤꯔꯤꯗꯣ ꯍꯟꯗꯛꯁꯦ ꯑꯦꯛꯖꯥꯝ ꯊꯥꯒꯅꯤ ꯑꯃꯨꯛ ꯍꯥꯏꯕꯀꯣ ꯈꯔ ꯍꯩꯕꯁꯨ ꯌꯥꯎꯑꯦ ꯍꯩꯇꯕꯁꯨ ꯌꯥꯎꯑꯦ ꯑꯩ ꯃꯤ ꯇꯔꯥꯔꯣꯝ ꯇꯥꯛꯄꯗꯣ
ꯎꯝ
ꯃꯤ ꯃꯉꯥꯇꯤ ꯃꯔꯤ ꯃꯉꯥꯗꯤꯀꯣ
ꯎꯝ ꯑꯗꯨꯅꯤ ꯃꯤꯗꯤ ꯄꯡꯕꯁꯨ ꯌꯥꯎ ꯍꯩꯕꯁꯨ ꯌꯥꯎ ꯑꯣꯏ ꯑꯗꯨꯅꯦ ꯑꯗꯨ ꯅꯪ ꯀꯩ ꯥꯅꯪꯗꯤ ꯆꯥꯔꯒꯦ
ꯑꯩꯗꯣ ꯀꯥꯡꯁꯣꯏ ꯊꯣꯡꯕ ꯆꯥꯏ
ꯀꯔꯤ ꯀꯥꯡꯁꯣꯏ
ꯁꯣꯏꯕꯨꯝꯒ ꯑꯂꯨꯒ ꯆꯥꯏ
ꯑꯣ ꯈꯣꯏꯗꯤ ꯉꯁꯤ ꯌꯥꯝ ꯍꯥꯎꯑꯦ ꯎꯁꯣꯏꯒꯤ ꯎꯇꯤꯗꯣ
ꯑꯣ
ꯑꯗꯨ ꯆꯥꯏ
ꯑ
ꯅꯪ ꯉꯔꯥꯡ ꯌꯦꯟꯁꯥꯡ ꯊꯣꯡꯕꯗꯣ ꯍꯥꯎꯕ꯭ꯔꯣ
ꯑꯁ ꯍꯥꯎꯏꯗ
ꯍꯥꯥ
ꯑꯩꯅ ꯆꯥꯛ ꯌꯥꯝ ꯆꯥꯈꯔꯖꯥꯠꯅꯦ
ꯍꯥꯎꯃꯟꯗꯅ
ꯑꯩ ꯊꯕꯛ ꯆꯠꯇ꯭ꯔꯦ ꯀꯔꯤꯒꯤ ꯑ ꯍꯥꯏ
ꯇꯟꯕ
ꯆꯠꯀꯅꯣ ꯀꯃꯣ ꯍꯥꯏꯕ꯭ꯔꯥ
ꯍꯝ ꯍꯦ ꯑꯩꯈꯣꯏ ꯌꯨꯝ ꯑꯩꯈꯣꯏ ꯃꯤ ꯏꯝꯐꯥꯜ ꯆꯠꯇꯕꯒꯤ ꯉꯁꯤꯗꯤ ꯆꯠꯇꯦ
ꯉꯁꯤꯗꯤ ꯊꯕꯛ ꯁꯨꯕ ꯅꯨꯡꯉꯥꯏ ꯍꯥꯏꯒꯗꯕ ꯅꯨꯃꯤꯠꯅꯤꯅꯦ ꯅꯨꯡꯁꯥ ꯊꯣꯛꯇꯕꯅꯤꯅ
ꯑꯁ ꯑꯩꯒꯤ ꯅꯥꯇꯣꯟꯁꯦ
ꯅꯣꯡ ꯃꯪꯕꯅꯤꯅꯀꯣ
ꯑꯁ ꯃꯤꯒꯤꯗꯤ ꯂꯣꯏ ꯂꯧ ꯂꯣꯏ ꯂꯣꯏꯅ
ꯑꯩꯈꯣꯏꯒꯤꯁꯨ ꯋꯥꯠꯅꯤꯑꯦꯅ
ꯑꯦꯁ ꯅꯣꯏ ꯅꯣꯏꯗꯤ ꯅꯣꯏꯄ ꯄꯥꯏꯔꯔꯣꯏꯗꯅ
ꯑꯩꯈꯣꯏ ꯄꯥꯏꯒꯅꯤ ꯑꯁꯤ ꯃꯈꯥꯔꯣꯝ ꯂꯥꯛꯄꯗꯣ ꯃꯈꯥꯔꯣꯝ ꯂꯥꯛꯄꯗꯣ ꯑꯗꯨꯗꯣ ꯑꯩꯈꯣꯏ ꯄꯥꯏꯒꯅꯤ
ꯏꯃꯥꯟꯅꯕꯤ ꯑꯃꯅꯀꯣ
ꯎꯝ
ꯎꯝ ꯌꯨꯝ ꯄꯥꯟꯕꯁꯦ ꯌꯥꯝ ꯅꯨꯡꯉꯥꯏꯕ꯭ꯔꯣ ꯌꯥꯝ ꯋꯥꯕ꯭ꯔꯣ ꯍꯥꯏꯕ ꯋꯥꯅꯤ
ꯀꯅꯥꯅꯕꯣ
ꯑꯩ ꯏꯃꯥꯟꯅꯕꯤꯗꯣ
ꯎꯝ ꯌꯥꯝ ꯅꯨꯡꯉꯥꯏꯕꯅꯦ ꯍꯥꯏꯕ ꯌꯥꯗ꯭ꯔꯣ
ꯑ ꯃꯤ ꯃꯄꯣꯛ ꯑꯣꯏꯕꯅꯤꯅ ꯀꯞꯄꯁꯨ ꯌꯥꯎ ꯅꯣꯛꯄꯁꯨ ꯌꯥꯎ ꯃꯄꯣꯛ ꯑꯃꯗ ꯀꯥꯞ ꯄꯥꯟ ꯅꯣꯛꯄ ꯑꯗꯨ ꯅꯠꯇ꯭ꯔꯗꯤ ꯌꯥꯗꯦꯗꯅ ꯑꯗꯨꯃꯥꯏꯅ ꯈꯪꯉꯤ ꯑꯗꯨꯅꯦ ꯑꯩꯅ ꯅꯪꯁꯨ ꯄꯥꯟꯊꯣꯛꯑꯀꯥꯟꯗ ꯈꯪꯒꯅꯤꯌꯦ ꯌꯥꯕ
ꯎꯝ
ꯅꯪ ꯌꯥꯝ ꯂꯥꯡꯉꯦ
ꯃꯣꯡꯃ ꯄꯥꯝꯗꯅꯦ
ꯑꯗꯣ ꯅꯣꯏꯗ ꯌꯥꯝ ꯂꯥꯡꯉꯦꯕ
ꯑꯗꯨꯅꯦ ꯃꯄꯥꯟꯗꯨꯅꯦꯕ ꯑꯩꯅ ꯅꯠꯇꯦꯕ
ꯊꯣꯡꯗꯣ ꯂꯣ ꯂꯣꯑꯣ ꯊꯣꯡ ꯂꯣꯜꯂꯗꯤ ꯌꯥꯝ ꯃꯄꯥꯟ ꯌꯥꯝ ꯂꯥꯡꯅꯁꯨ ꯌꯥꯝ ꯇꯥꯗꯕꯅꯤ ꯑꯩꯗꯣ ꯍꯤꯞꯃꯟꯅ ꯀꯣꯛꯁꯦ ꯉꯥꯎꯋꯦ
ꯍꯧꯒꯜꯂꯣ ꯑꯗꯨꯅ ꯑꯗꯨꯗꯤ
ꯍꯟꯗꯛ ꯍꯤꯞꯄ ꯌꯥꯗꯦ ꯀꯩꯔꯥ ꯈꯪꯗꯦ ꯀꯣꯛꯁꯦ ꯑꯗꯨꯝ ꯉꯥꯎꯁꯤꯜꯂꯛꯑꯏ
ꯑꯁ ꯑꯩꯁꯨ ꯀꯣꯛ ꯉꯥꯎꯋꯦ ꯉꯔꯥꯡ ꯐꯖꯅ ꯇꯨꯝꯕꯤꯗꯕꯒꯤ
ꯑꯁ ꯅꯣꯏ ꯑꯩꯗꯤ ꯌꯥꯝ ꯀꯩꯅꯣ ꯌꯥꯝ ꯍꯛꯆꯥꯡ ꯐꯩꯌꯦ ꯑꯩꯗꯤ ꯑꯗꯨꯃꯥꯏꯒ ꯇꯧꯔꯕ ꯑ ꯑꯁ ꯑꯩꯗꯤ ꯁꯤꯒꯦ ꯇꯧꯔꯅꯤ ꯑꯩ ꯅꯨꯄꯥꯅ ꯂꯜꯍꯧ ꯆꯠꯄꯅꯨ ꯍꯥꯏꯗꯣ ꯑꯩꯗꯣ ꯅꯍꯥꯟꯗꯣ ꯆꯠꯄꯤꯕ ꯑꯗꯨꯒ ꯆꯠꯂꯒ ꯑꯩꯗꯣ ꯀꯣꯛ ꯆ ꯃꯟꯗꯅ ꯑꯗꯨꯃꯥꯏ ꯍꯤꯞꯄ ꯂꯩꯕꯗꯣ ꯃꯥꯗꯣ ꯁꯥꯎꯅꯤꯡꯕ ꯑꯗꯨꯗꯒꯤ ꯅꯪ ꯆꯠꯂꯒ ꯑꯃꯨꯛ ꯅꯀꯣꯛ ꯉꯥꯎꯋꯦ ꯑꯃꯨꯛ ꯍꯥꯏꯒꯅꯤ ꯆꯠꯀꯅꯨ ꯑꯗꯣ ꯍꯥꯏ
ꯃꯁꯤꯕ ꯀꯃꯤꯅꯤ ꯀꯔꯔꯤ
ꯍꯛꯆꯥꯡ ꯌꯥꯝ ꯐꯠꯇꯕꯅꯥ ꯈꯪꯗꯔꯦ
ꯅꯪ ꯃ ꯆꯝ ꯐꯕ ꯂꯩ ꯑꯅꯦꯗ ꯍ ꯐ ꯐꯠꯇ
ꯑꯗ ꯅꯪꯒꯤꯁꯨ ꯅꯪ ꯅꯨꯄꯥꯅ ꯅꯪꯒꯤ ꯌꯥꯝ ꯐꯕ ꯑꯩꯒꯤꯁꯨ ꯑꯩꯒꯤ ꯅꯨꯄꯥꯅ ꯑꯗꯨꯝ ꯐꯕ ꯃꯥꯏ ꯃꯥꯏ ꯅꯨꯄꯥꯗꯤ ꯂꯣꯏ ꯐꯔꯝꯒꯅꯤ ꯅꯪꯒꯤꯁꯨ ꯐꯔꯝꯒꯅꯤ ꯅꯪꯅ ꯑꯩꯒꯤ ꯈꯛꯇ ꯑꯗꯨꯝ ꯍꯥꯏ ꯂꯩꯌꯦ ꯅꯪ ꯅꯨꯄꯥꯅꯦ ꯐꯔꯦꯁꯦ ꯈ꯭ꯋꯥꯏꯗꯒꯤ ꯅꯤꯁꯥꯁꯨ ꯆꯥꯗꯕ ꯀꯔꯤꯁꯨ ꯆꯥꯗꯕ ꯋꯥꯕꯥ ꯌꯥꯝ ꯐꯩ ꯑꯗꯨꯗꯤ ꯑꯩ ꯅꯨꯄꯥꯗꯤ ꯍꯦ ꯍꯦ ꯌꯨ ꯊꯥꯛꯄꯗꯣ
ꯇ ꯇꯅꯤ
ꯅꯪ ꯅꯨꯄꯥ ꯐꯥꯎ ꯅꯪ ꯅꯨꯄꯥ ꯑꯃꯨꯛ ꯐꯕ ꯃꯤ ꯂꯩꯔꯔꯣꯏ
ꯑꯗꯨꯃꯥꯏꯅ ꯍꯥꯏꯒꯅꯣꯗ ꯑꯕ ꯐꯠꯇꯕꯁꯦ ꯂꯩꯕ ꯇꯥꯕꯅꯦ
ꯐꯔꯝꯒꯅꯤ ꯅꯪꯁꯨ ꯅ ꯆꯤꯟꯊꯤꯒꯅꯨ
ꯐꯩꯌꯦ ꯐꯥꯕꯕꯨꯗꯤ ꯑꯩ ꯅꯨꯄꯥꯗꯣ ꯐꯠꯇꯦꯗꯤ ꯍꯥꯏꯗꯦꯗꯅ ꯑꯗꯣ ꯑꯩꯒꯤ ꯅꯨꯄꯥꯗꯤ ꯑꯩ ꯅꯨꯄꯥꯗꯣ ꯐꯠꯇꯦ ꯍꯥꯏꯕ ꯅꯠꯇꯦꯕ ꯐꯩꯌꯦ ꯑꯩ ꯅꯨꯄꯥꯗꯣ ꯑꯗꯨ ꯑꯣꯏꯔꯁꯨ ꯅ ꯐꯥꯗꯣꯛ ꯅꯅꯨꯡ ꯐꯥꯗꯣꯛꯇꯣ ꯑꯗꯨꯃꯥꯏꯅ ꯄꯥꯏꯔꯛꯄꯗꯣ ꯅꯨꯡꯉꯥꯏꯇꯦꯕ ꯍꯥꯏꯗꯤ
ꯎꯝ ꯑꯗꯨꯗꯤ ꯅꯪꯅ ꯐꯖꯅ ꯍꯥꯏꯔꯨꯗꯅ
ꯍꯥꯏꯔꯒ ꯏꯟꯗꯕꯗꯣ
ꯏꯟꯒꯅꯤ ꯐꯖꯅ ꯍꯥꯏ
ꯍꯥꯏꯔꯤꯈꯩ ꯏꯜꯂꯗꯤ ꯐꯥꯒꯗꯕ ꯃꯥꯗꯣ ꯃꯄꯥꯟ ꯊꯣꯛꯑꯗꯤ ꯋꯥꯈꯜ ꯑꯃ ꯊꯣꯛꯑꯦ ꯑꯩꯉꯣꯟꯗ ꯂꯩꯥꯏꯔꯤꯈꯩꯗꯤ ꯀꯩꯁꯨ ꯇꯧꯗꯕ ꯅꯨꯄꯥ ꯍꯥꯏꯁꯤꯗꯤ ꯑꯗꯨꯅꯦ ꯃꯄꯥꯟ ꯊꯣꯛꯑꯒ ꯑꯃ ꯃꯅꯨꯡꯗꯅ ꯑꯃ ꯑꯗꯨ ꯍꯥꯏꯗꯣ ꯑꯗꯨꯅꯦ
ꯆꯜꯋꯦ
ꯅꯪꯗꯤ ꯅꯔꯥꯏꯕꯛ ꯌꯥꯝ ꯐꯔꯦ ꯅꯔꯥꯏꯕꯇꯣ ꯊꯝꯕꯥꯜ ꯁꯥꯜꯂꯕꯅꯦ ꯏꯕꯦꯝꯃꯥ ꯑꯁ ꯈꯨꯅꯤꯡꯒ ꯂꯣꯏ ꯀꯥꯏꯕꯒꯀꯣ ꯂꯧꯕ ꯆꯠꯅꯤꯡꯗ꯭ꯔꯦꯗ ꯇꯥꯕ꯭ꯔꯣ ꯇꯥꯕ ꯇꯥꯕ꯭ꯔꯣ
ꯅꯪꯖꯗ꯭ꯔꯣ
ꯆꯨꯗꯦꯅ ꯅꯨꯡꯁꯥ ꯈꯔ ꯊꯣꯛꯏ ꯅꯣꯏꯗ ꯆꯨꯕ꯭ꯔꯥ
ꯍꯥꯥ
ꯆꯣꯔꯕ
ꯑꯩꯈꯣꯏꯗ ꯍꯣꯏ ꯈꯖꯤꯛ ꯈꯖꯤꯛ ꯆꯨꯔꯒ ꯂꯩꯔꯦ ꯉꯁꯥꯏꯗꯣ ꯌꯥꯝ ꯀꯟꯅ ꯆꯨꯋꯦ
ꯅꯨꯡꯁꯥ
ꯉꯁꯥꯗꯣ ꯌꯥꯝ ꯀꯟꯅ ꯆꯨꯕꯗꯣ ꯅꯨꯡꯁꯤꯠꯁꯨ ꯌꯥꯎꯔꯒ ꯍꯨꯝꯕꯅꯤꯅꯀꯣ ꯑꯩꯈꯣꯏꯒꯤ ꯍꯩꯅꯧꯗꯣ ꯍꯩꯅꯎꯗꯣ ꯕꯛꯀꯦꯠ ꯑꯃꯔꯣꯝ ꯇꯥꯔꯤꯅꯦ
ꯑꯦ ꯅꯪ ꯍꯩꯅꯧ ꯂꯩꯕꯗꯣ ꯑꯆꯥꯔ ꯇꯧꯋꯣ ꯇꯥꯃꯤꯟꯅꯁꯦ
ꯑꯦ ꯑꯩ ꯁꯥꯔ ꯆꯅꯤꯡꯗꯦ
ꯑꯁ ꯑꯩꯗꯣ ꯅꯍꯥꯟꯅ ꯅꯍꯥꯟ ꯆꯍꯤꯗꯣ ꯑꯩꯗꯣ ꯏꯃꯥꯈꯣꯏꯒꯤ ꯂꯧꯔꯒ ꯁꯦꯝꯕꯤꯕꯅꯦ ꯑꯗꯣ ꯑꯁꯤ ꯌꯥꯝ ꯍꯥꯎꯋꯦ
ꯑꯁ ꯑꯩ ꯆꯥꯅꯤꯡꯗꯦ
ꯍꯥꯏꯗꯤ ꯏꯟꯁꯥꯡ ꯂꯩꯔꯁꯨ ꯌꯦꯟꯁꯥꯡ ꯂꯩꯇ꯭ꯔꯁꯨ ꯑꯗꯣ ꯂꯩꯔꯗꯤ ꯌꯥꯔꯦꯗ ꯑꯗꯣ ꯑꯆꯥꯔꯗꯣ ꯂꯩꯔꯗꯤ ꯌꯥꯔꯦ ꯑꯩꯒꯤꯗꯤ
ꯑꯁ ꯃꯥꯏ ꯆ ꯌꯥꯕ꯭ꯔꯥ ꯆꯥꯒꯗ ꯆꯥꯕ ꯌꯥꯎꯕ꯭ꯔꯥ ꯑꯩ ꯆꯥꯕ ꯍꯥꯏꯇꯦ ꯍꯧ ꯀ
ꯍꯥꯏꯗꯤ ꯍꯟꯖꯥꯡ ꯃꯍꯤꯗꯣ ꯌꯥꯝꯅ ꯌꯥꯝ ꯀꯩꯅꯣ ꯇꯧꯗ꯭ꯔꯁꯨ ꯆꯥꯕ ꯍꯩꯌꯦꯗ
ꯎꯝ ꯑꯩꯁꯨꯃꯦ ꯍꯖꯥꯡ ꯃꯤ ꯌꯥ ꯗꯁꯣ ꯃꯄꯥꯡꯒ ꯌꯥꯗꯤ ꯌꯥꯔ ꯅꯪ ꯁꯨꯝ ꯑꯗꯨꯃꯥꯏꯅ ꯇꯧꯕ꯭ꯔꯣ
ꯎ ꯑꯩꯒꯤ ꯅꯨꯄꯥꯅ ꯃꯍꯤ ꯆꯥꯅꯤꯡꯕ
ꯅꯪ ꯅꯨꯄꯥꯅ ꯃꯍ ꯆꯥꯅꯤꯡꯕ
ꯑꯩꯅ ꯆꯥꯅꯤꯡꯗꯕ ꯕꯣꯠ ꯁꯤꯕꯣꯠꯀ ꯌꯦꯟꯗꯦꯝꯒ ꯏꯔꯣꯟ ꯄꯤꯕ ꯑꯩꯈꯣꯏ ꯅꯦꯝꯄꯣꯡꯅ ꯑꯗꯨ ꯌꯥꯝ ꯍꯥꯎꯋꯦ
ꯎꯝ ꯎꯝ ꯅꯣꯏꯔꯣꯝꯗ ꯀꯔꯤ ꯌꯦꯟꯁꯥꯡ ꯉꯟꯁꯥꯡ ꯐꯪꯕ꯭ꯔꯣ
ꯑꯁ ꯑꯩꯈꯣꯏꯗꯤ ꯈꯥꯃꯦꯟ ꯑꯥꯂꯨ ꯍꯋꯥꯏ ꯀꯣꯕꯤ ꯑꯗꯨꯒ ꯀꯔꯣꯔ ꯑꯗꯨ ꯑꯗꯨꯝꯍꯥꯏꯅ ꯆꯥꯔꯦ ꯑꯩꯗꯣ ꯑꯈꯥꯕꯗꯣ ꯆꯥ ꯆꯥꯒꯗꯕꯅꯦ ꯕꯤ ꯄꯤ ꯋꯥꯡꯒꯤ ꯇꯧꯋꯦ
ꯑꯈꯥꯕ ꯆꯥꯕꯕꯨꯣ
ꯑꯈꯥꯕ ꯌꯥꯝ ꯆꯥꯒꯗ ꯑꯩꯗꯤ ꯌꯥꯝ ꯆꯥꯒꯗꯕꯅꯦꯕ ꯑꯩꯗꯣ ꯕꯤ ꯄꯤ ꯋꯥꯡꯒꯤ ꯇꯧꯔꯤꯕ ꯑꯈꯥꯕ ꯆꯥꯔꯗꯤ ꯕꯤꯄꯤ ꯅꯦꯝꯊꯩ ꯍꯥꯏꯕ ꯅꯠꯇ꯭ꯔꯣ
ꯍꯣꯏ ꯍꯣꯏ ꯑꯗꯨꯝ ꯃꯥꯥꯏ ꯍꯥꯏꯕꯅꯦ ꯇꯥꯗ꯭ꯔꯣ
ꯍꯥꯥ
ꯇꯥꯗ꯭ꯔꯣ
ꯇꯥꯏ ꯇꯏꯌꯦ ꯑꯥꯎ ꯇꯥꯏꯌꯦꯕ
ꯎꯝ ꯆꯥꯎ ꯆꯥꯎ ꯈꯥꯕꯗꯣ ꯌꯥꯝ ꯅꯣꯏꯕꯅꯤꯅ
ꯑꯩꯁꯦ ꯅꯣꯏꯕꯗꯤꯀꯣ ꯌꯥꯝ ꯅꯣꯏꯌꯦꯀꯣ ꯏꯆꯥ ꯅꯨꯨꯄꯥꯗꯣ ꯏꯆꯥ ꯅꯨꯨꯄꯥ ꯏꯌꯥꯝ ꯑꯩꯒꯤ ꯀꯩꯅꯣ ꯃꯆꯥꯗꯣ ꯑꯩꯈꯣꯏꯗ ꯃꯆꯥ ꯅꯨꯄꯥ ꯃꯆꯥ ꯍꯦꯛ ꯊꯣꯏꯗꯅ ꯑꯗꯨꯅ ꯑꯩꯕꯨ ꯏꯁꯅ ꯌꯥꯝ ꯃꯆꯥ ꯑꯣꯏꯔꯒ ꯍꯥꯏꯌꯦ ꯑꯗꯨꯗ ꯑꯩ ꯅꯨꯄꯥꯅꯒꯣ ꯑꯁ ꯅꯪ ꯌꯥꯝ ꯄꯤ ꯄꯤ ꯌꯥꯝ ꯄꯤꯛꯅ ꯎꯕꯩ ꯑꯣꯏꯔꯃꯅꯤ ꯍꯥꯏꯔ ꯑꯁ ꯉꯔꯥꯡꯗꯣ ꯌꯥꯝ ꯅꯣꯛꯄꯅꯤ ꯑꯩꯕꯨ ꯌꯥꯝ ꯆꯥꯎꯔꯕꯕꯨ ꯌꯥꯝ